ꯍꯜꯂꯣ
ꯇꯥꯕ꯭ꯔꯣ
ꯍꯣꯏ ꯇꯥꯏꯌꯦ ꯇꯥꯏꯌꯦꯀꯣ ꯑꯣ ꯀꯩ ꯇꯧꯋꯤ ꯑꯗꯨ ꯃꯩꯅ ꯐꯝꯕ ꯂꯩꯌꯦ ꯅꯪꯗꯤ
ꯑꯩꯗꯤ ꯐꯝꯕꯁꯨ ꯌꯥꯗꯦ ꯍꯧꯖꯤꯛ ꯉꯥꯡꯉꯦ
ꯑꯣ ꯅꯪ ꯀꯗꯥꯢꯗ ꯂꯩꯌꯦ
ꯑꯩꯗꯣ ꯎꯝ ꯐꯥꯞꯄꯒꯤ ꯅꯈꯣꯏꯅ ꯉ ꯉꯔꯥꯡ ꯂꯩꯕ ꯃꯐꯝꯗꯣ
ꯑꯣ ꯑꯣ
ꯐꯖ ꯂꯩꯑꯦ ꯐꯝꯕ ꯌꯥꯗꯦ ꯅꯨꯄꯥ ꯅꯨꯄꯥ ꯑꯃ ꯂꯥꯛꯑꯦ ꯑꯗꯨꯒ ꯐꯝꯒꯅꯨ ꯍꯥꯏꯅ ꯎꯝ ꯔꯣꯜ ꯅꯝꯕꯔ ꯐꯣꯔꯗ ꯉꯥꯡꯉꯦ
ꯑꯣ ꯑꯣ ꯑꯗꯨꯗꯤ ꯅꯨꯡꯉꯥꯏꯇꯦꯗ ꯑꯣ ꯑꯗꯨꯗꯤ ꯅꯪꯁꯨ ꯃꯥꯄꯥꯟꯗꯩ ꯂꯩ ꯍꯥꯏꯁꯨ ꯍꯨ ꯂꯥꯛ ꯍꯨꯖꯤꯛ ꯂꯥꯛꯀꯦ ꯀꯣ
ꯍꯧꯏ ꯁꯤ ꯉꯥꯏꯍꯥꯛ ꯂꯩꯔꯒ ꯂꯥꯛꯑꯣ ꯋꯥꯔꯤ ꯁꯥ ꯂꯣꯏꯔꯒ
ꯍꯣꯏ ꯂꯥꯛꯑꯦ ꯑꯩꯗꯤ ꯂꯥꯛꯈꯤꯅꯤ
ꯎꯝ
ꯅꯪ ꯀꯁꯤ ꯅꯁꯤꯗꯣ ꯀꯔꯤ ꯀꯔꯤ ꯇꯧꯋꯦ
ꯉꯁꯤꯗꯣ ꯑꯩ ꯌꯧꯍꯧꯔꯛꯑꯦ ꯌꯧꯍꯧꯔꯛꯑꯒ ꯑꯩ ꯂꯥꯏꯔꯤꯛ ꯈꯔ ꯄꯥꯔꯦ ꯏꯔꯦ ꯑꯗꯨꯗꯒꯤ ꯑꯁꯥꯏꯟꯃꯦꯟ ꯈꯔ ꯏꯔꯦ ꯑꯗꯨꯒ ꯀ꯭ꯂꯥꯁ ꯆꯠꯂꯦ ꯇꯨꯍꯜꯂꯦ ꯑꯗꯨꯒ ꯊꯕꯛ ꯑꯃꯨꯛ ꯆꯠꯂꯦ ꯍꯜꯂꯛꯑꯒ ꯏꯃꯥꯟꯅꯕꯤꯒ ꯂꯩꯔꯝꯕꯅꯦ ꯍꯤꯗꯥꯛ
ꯑꯣ ꯑꯦ ꯅꯪꯗꯤ ꯂꯥꯏꯔꯤꯛꯇꯨ ꯌꯥꯝ ꯄꯥꯏꯌꯦꯀꯣ
ꯎꯝ ꯑꯩꯗꯤ ꯂꯥꯏꯔꯤꯛ ꯌꯥꯝ ꯐꯕꯅꯦ ꯅꯪ ꯈꯪꯗꯕ꯭ꯔꯣ
ꯈꯪꯗꯦ
ꯑꯩꯅ ꯂꯥꯏꯔꯤꯛ ꯃꯌꯥꯝ ꯄꯥꯝꯕꯅꯦ ꯃꯀꯨ ꯀꯧꯕꯣꯔ ꯃꯥꯏ ꯃꯀꯨꯗꯣ
ꯍꯣꯏ
ꯀꯣꯕꯔꯁꯤ ꯌꯥꯎꯅ ꯂꯣꯏ ꯄꯥꯊꯣꯛꯑꯦ ꯑꯩꯗꯤ
ꯅꯁꯤꯗꯨ ꯅꯁꯤ ꯄꯨꯡ ꯀꯌꯥꯗ ꯍꯧꯈꯠꯂꯦ ꯅꯪ ꯑꯌꯨꯛꯇ
ꯑꯩꯗꯣ ꯄꯨꯡ ꯑꯩꯗꯤ ꯌꯥꯍꯧ ꯌꯥꯝ ꯉꯜꯂꯦ ꯃꯝꯇ꯭ꯔꯤꯛ ꯃꯃꯤꯉꯩꯗ ꯃꯤ ꯍꯀꯣꯠꯇꯔꯤꯉꯩꯗ ꯍꯩꯒꯣꯂꯦ
ꯑꯁꯦꯡꯕꯅ ꯍꯥꯏꯌꯣ
ꯑꯩꯗꯤ ꯃꯦꯝ ꯁꯤꯕꯥꯅ ꯍꯧꯗꯣꯔꯛꯄꯅꯦ
ꯑꯣ ꯑꯗꯨꯔꯣ ꯑꯦ ꯃ ꯃꯆꯤꯟꯊꯤꯒꯅꯣ ꯑꯗꯨꯗꯤ ꯅꯪꯗꯤ ꯃꯈꯥꯅ ꯂꯥꯛꯑꯦ ꯃꯈꯥꯗꯅ ꯃꯈꯥꯗꯅ ꯂꯥꯛꯑꯦ ꯅꯪꯗꯣ
ꯎꯝ ꯀꯣꯝꯄꯥꯛꯇꯣ ꯀꯣꯝꯄꯥꯛꯇꯣ ꯀꯣꯝꯄꯥꯛ ꯊꯝꯃꯝꯃꯒ ꯀꯥꯈꯠꯂꯛꯄꯅꯦ
ꯑꯦ ꯅꯆꯤꯟ ꯊꯤꯌꯦ
ꯑꯌꯥ ꯑꯁꯦꯡ ꯕꯅꯦ ꯑꯩ ꯔꯨꯝ ꯑꯩꯒꯤꯔꯨꯝ ꯋꯥꯔ ꯇꯩꯔꯦ ꯎꯝ ꯃꯥꯗꯣ ꯎꯕꯅꯦꯕ ꯃꯦꯝ‌ ꯗꯣ ꯃꯥꯅ ꯎꯕꯅꯦ ꯋꯥꯏ ꯇꯩꯔꯦ ꯋꯥꯏ ꯇꯩꯕ ꯂꯣꯏꯔꯒ ꯑꯩꯁꯦ ꯐꯤ ꯁꯨꯗꯣꯛꯑꯦ ꯁꯤꯗꯣꯛꯄ ꯂꯣꯏꯔꯒ ꯀꯣꯝꯄꯥꯛ ꯄꯨꯊꯔꯝꯗꯥꯏꯗ ꯃꯥꯅ ꯂꯣꯏꯅ ꯀꯧꯋꯣ ꯂꯣꯏꯅ ꯀꯧꯋꯣ ꯍꯥꯏꯗꯅ
ꯍꯣꯢ ꯑꯣ
ꯑꯗꯨꯀꯥꯟꯗ ꯑꯩ ꯀꯣꯝꯄꯥꯛ ꯊꯝꯃꯝꯃꯒ ꯀꯥꯈꯠꯂꯛꯑꯀꯥꯟꯗ ꯅꯣꯏ ꯂꯣꯢ ꯂꯦꯞꯄꯝꯃꯦ ꯑꯩ ꯅꯣꯏꯗ ꯀꯧꯔꯝꯃꯤꯗꯨꯗꯤ
ꯑꯣ ꯅꯪꯅ ꯀꯣꯕꯥꯔ ꯅ ꯑꯩꯈꯣꯏ ꯀꯧꯕꯗꯨ ꯅꯪꯔꯥ
ꯎꯝ ꯑꯩꯅ ꯀꯧꯔꯝꯃꯦ
ꯑꯣ ꯑꯣ
ꯑꯗꯣ ꯅꯣꯏ ꯑꯝꯇ ꯊꯣꯛꯂꯛꯇꯕꯒꯤ ꯑꯩꯗꯣ ꯍꯥꯟꯅ ꯃꯈꯥꯗ ꯀꯨꯝꯃꯦꯕ
ꯑꯣ ꯑꯩꯗꯤ ꯃꯦꯝꯅ ꯀꯧꯋꯦ ꯑꯗꯨꯃꯥꯢꯅ ꯂꯩꯌꯦ
ꯎꯝ ꯅꯠꯇꯦ ꯅꯠꯇꯦ ꯑꯩꯅꯅꯦ
ꯑꯣ ꯑꯣ ꯐꯔꯦ ꯑꯗꯨꯗꯤ
ꯅꯣꯏꯅ ꯈꯜꯂꯤꯁꯦ ꯑꯩ ꯑꯗꯨꯝ ꯂꯥꯢꯔꯤꯛ ꯄꯥꯔꯝꯅꯤ ꯅꯠꯇ꯭ꯔꯥ
ꯍꯣꯏ ꯍꯣꯏ
ꯑꯩꯅ ꯑꯗꯨꯃꯥꯏꯅ ꯇꯧꯔꯗꯤ ꯔꯦꯡ ꯋꯥꯡꯅ ꯂꯥꯛꯀꯅꯤꯅꯦ
ꯑꯗꯨꯅꯦ
ꯇꯧꯗꯦ ꯇꯧꯗꯦ
ꯍꯣꯏ ꯑꯗꯨ ꯆꯥꯛ ꯆꯥꯔꯕ꯭ꯔꯣ ꯅꯪ
ꯆꯥꯕ ꯁꯪꯗꯦ
ꯍꯣꯏ
ꯊꯕꯛ ꯌꯥꯝꯃꯦ ꯊꯕꯛ ꯌꯥꯝ ꯌꯥꯝꯃꯟꯕꯒꯤ ꯄꯥꯕꯖꯨ ꯁꯪꯗꯦ꯫ ꯊꯕꯛꯖꯦ ꯆꯠꯂꯔꯣꯏꯁꯦ ꯍꯥꯏꯕꯕꯨ ꯌꯥꯗꯦꯕ ꯆꯠꯂꯣ-ꯆꯠꯂꯣ ꯆꯠꯂꯣ ꯌꯥꯝ ꯋꯥꯠꯂꯤ ꯆꯠꯇꯧ ꯋꯥꯠꯂꯤꯗ ꯍꯥꯏ ꯂꯩ꯫
ꯍꯣꯏ ꯋꯥꯢꯀꯣ ꯑꯁꯤꯁꯨ
ꯎꯝ ꯋꯥꯏꯌꯦ ꯄꯩꯁꯥ ꯇꯥꯟꯕꯖꯦ ꯅꯨꯡꯉꯥꯏꯕ ꯂꯩꯇꯦ ꯃꯌꯥꯝ ꯋꯥꯏ꯫
ꯍꯣꯏ ꯗꯨꯗꯤꯗꯨ ꯑꯩꯗꯤ ꯆꯠꯅꯤꯡꯗ꯭ꯔꯦ ꯍꯧꯖꯤꯛꯇꯣ꯫
ꯑꯩꯖꯨ ꯆꯠꯅꯤꯡꯗꯝ ꯁꯤꯗꯣꯏ ꯋꯥꯔꯦ ꯈꯣꯡꯖꯦ ꯈꯣꯡꯖꯦ ꯑꯗꯨꯝ ꯆꯠꯃꯟꯕꯒꯤ ꯈꯣꯡꯄꯥꯛꯇꯣ ꯆꯤꯛ-ꯆꯤꯛ-ꯆꯤꯛ-ꯆꯤꯛ ꯂꯥꯎꯋꯦ ꯅꯨꯃꯤꯗꯥꯡꯗ ꯇꯨꯝꯕ ꯀꯥꯟꯗ꯫ ꯌꯥꯝꯅꯁꯨ ꯁꯥꯔꯦ ꯑꯗꯨꯗꯒꯤ ꯅꯥꯖꯨ ꯅꯥꯏꯌꯦ ꯈꯣꯡꯄꯥꯛꯇꯣ꯫
ꯍꯣꯏ ꯍꯣꯏ ꯑꯗꯨꯅꯦ ꯑꯗꯨꯑꯣꯏꯔꯗꯤ ꯅꯪ ꯍꯧꯖꯤꯛ ꯆꯠ ꯑꯥ ꯆꯠꯒꯗꯕ꯭ꯔꯣ꯫ ꯍꯧꯖꯤꯛ ꯆꯥꯛ ꯂꯝꯕ꯭ꯔꯣ
ꯍꯥꯥ
ꯍꯧꯖꯤꯛ ꯆꯥꯛ ꯂꯝꯕ꯭ꯔꯣ
ꯆꯠꯇꯔꯤꯗ ꯂꯩ
ꯅꯠꯇꯦ ꯑꯩꯅ ꯍꯥꯏꯕꯗꯤ ꯅꯪ ꯍꯧꯖꯤꯛ ꯆꯠ ꯑ-ꯑ ꯆꯥꯛ ꯂꯝꯕ꯭ꯔꯣ꯫
ꯊꯕꯛꯂꯣ
ꯅꯪ ꯍꯧꯖꯤꯛ ꯆꯥꯛ ꯂꯝꯕ꯭ꯔꯣ ꯍꯣꯏ꯫
ꯆꯥꯛ ꯅꯦꯠꯋꯥꯛ ꯅꯨꯡꯉꯥꯏꯇꯕꯩꯅꯤ ꯆꯥꯛ ꯂꯥꯝꯃꯦ꯫ ꯑꯩꯗꯤ ꯑꯗꯨꯝ ꯆꯥꯔꯤꯉꯩ ꯆꯜꯂꯤꯗꯅ
ꯑꯣꯋꯣ ꯃꯥꯄꯟꯗ ꯊꯣꯛꯔꯒ ꯆꯠꯁꯤꯔꯣ꯫
ꯃꯤ ꯑꯃꯅ ꯑꯃ ꯄꯤꯔꯖꯨ ꯆꯥꯅꯤ꯫ ꯑꯃ ꯄꯤꯔꯖꯨ ꯆꯥꯅꯤ ꯑꯗꯨꯝ ꯆꯥꯔꯤꯒꯩ
ꯑꯩꯗꯣ ꯊꯤꯕꯣꯡ ꯌꯝ ꯂꯥꯎꯔꯦꯕ
ꯈꯪꯉꯦ ꯈꯪꯉꯦ
ꯍꯧꯖꯤꯛꯀꯥꯟꯗꯤ ꯅꯣꯏ-ꯅꯣꯏ-ꯅꯣꯏꯔꯝꯗꯥꯏꯒꯤꯀꯣ ꯗꯨꯝ ꯆꯥꯅꯤꯡꯉꯒ ꯑꯗꯨꯝ ꯂꯥꯝꯃꯒ ꯂꯥꯝꯃꯒ ꯄꯨꯛꯁꯨ ꯒꯨꯔꯨ ꯒꯨꯔꯨ ꯇꯧꯔ ꯂꯩ꯫
ꯍ ꯗꯨꯁꯨ ꯅꯨꯡꯉꯥꯏꯇꯦꯍꯦ ꯅꯥꯟꯁꯨ ꯂꯥꯏꯞ ꯃꯣꯔꯣꯛ ꯀꯨꯨꯝꯕ ꯑꯣꯜꯀꯨꯝꯕ ꯇꯨꯕꯨꯇꯨ ꯆꯒꯅꯣꯀꯣ꯫
ꯎꯝ ꯑꯩꯗꯤ ꯍꯨꯖꯤꯛꯀꯥꯟꯗꯤ ꯗꯨꯃꯥꯏꯅ ꯄꯨꯡꯆꯥꯗ ꯆꯥꯕꯒꯤ ꯃꯥꯏꯁꯨ ꯌꯥꯝ ꯅꯥꯟꯗ꯭ꯔꯦ꯫
ꯍꯣꯏ ꯕꯣꯜꯀꯨꯝꯕ ꯇꯨꯀ ꯏꯁꯤꯡ ꯌꯥꯝꯅ ꯊꯥꯛꯑꯣꯀꯣ
ꯏꯁꯤꯡ ꯌꯥꯝ ꯊꯛꯀꯧ ꯍꯥꯏꯔꯒ ꯊꯛꯀꯦ ꯇꯧꯔꯒ ꯑꯣꯟꯅꯤꯡꯉꯦ ꯏꯁꯤꯡ ꯌꯥꯝ ꯊꯛ-ꯊꯛꯄ ꯍꯧꯔꯗꯤ ꯑꯣꯟꯅꯤꯡꯉꯅꯤ꯫
ꯑꯗꯨꯑꯣꯏꯔꯖꯨ ꯅꯪꯒꯤꯗꯨ ꯑ ꯏꯁꯤꯡ ꯊ ꯌꯥꯝꯅ ꯊꯥꯔꯑꯝ ꯐꯥꯕꯅꯤ꯫
ꯎꯝ ꯑꯩꯗꯖꯨ ꯍꯥꯏꯌꯦ ꯃꯤ ꯃꯌꯥꯝꯅ꯫ ꯏꯁꯤꯡ ꯌꯥꯝ ꯊꯛꯑꯣ ꯅꯪ ꯏꯁꯤꯡ ꯌꯥꯝ ꯊꯛꯑꯣ ꯅꯠꯇ꯭ꯔꯗꯤ ꯌꯥꯔꯔꯣꯏ ꯅꯪ ꯅꯃꯥꯏꯗꯣ ꯍꯥꯟꯅꯒ ꯃꯥꯟꯅꯗ꯭ꯔꯦ꯫ ꯌꯥꯝ-ꯌꯥꯝ ꯖꯧ-ꯖꯧ ꯂꯥꯎꯔꯦ ꯃꯥꯏꯗꯣ ꯎꯔꯤꯡꯒꯤ ꯎꯔꯤꯡ ꯉꯥꯛꯇ ꯉꯥꯏꯔꯦ ꯍꯥꯏꯌꯦ꯫
ꯍꯣꯏ-ꯍꯣꯏ ꯑꯗꯨꯒ ꯅꯪꯒꯤ ꯐꯦꯁꯁꯨ ꯎꯝ ꯏꯁꯤꯡ ꯌꯥꯝꯅ ꯊꯥꯔꯗꯤ ꯅꯪꯒꯤ ꯐꯦꯁꯁꯨ ꯌꯥꯞ ꯐꯕꯅꯤ꯫
ꯃꯥꯅꯦ ꯏꯁꯤꯡ ꯌꯥꯝ ꯊꯛꯑꯗꯤ ꯃꯥꯏꯖꯨ ꯌꯥꯝ ꯅꯥꯜꯂꯦꯒꯣ꯫
ꯍꯣꯏ
ꯅꯪꯗꯤ ꯃꯥꯏ ꯌꯥꯝ ꯅꯥꯜꯂꯦ ꯅꯪꯒꯤ ꯃꯥꯏꯗꯣ ꯄꯥꯝꯃꯦ꯫
ꯍꯣꯏ ꯌꯠ ꯑꯗꯨ ꯍꯣꯏ ꯑꯛ ꯑꯩꯒꯤ ꯐꯦꯁꯇꯨꯀꯣ ꯄꯤꯝꯄꯜꯁꯀꯨꯝꯕ ꯀꯔꯤ ꯀꯔꯤ ꯑꯗꯨꯗꯤ ꯈꯣꯠꯇꯦ ꯑꯗꯨꯅꯦ
ꯊꯣꯛꯇꯦ ꯅꯪꯗꯤ ꯅꯃꯥꯏꯗꯣ ꯉꯧꯔꯣꯛ ꯉꯧꯔꯒ ꯅꯥꯜꯂꯦ ꯐꯖꯩꯌꯦ
ꯑꯩꯗꯤ ꯏꯁꯤꯡ ꯌꯥꯝꯅ ꯊꯥꯛꯏ ꯑꯩꯗꯤ
ꯎꯝ
ꯑꯗꯨꯅꯦ ꯍꯣꯏ ꯅꯪꯁꯨ ꯊꯧ ꯊꯨꯞꯄ ꯍꯧꯔꯣ ꯑꯩꯗꯤ ꯎ ꯕꯦꯇꯥꯅ ꯍꯧꯖꯤꯛ ꯊꯣꯛꯂꯛꯒ ꯀꯣ ꯍꯧꯖꯤꯛꯅ
ꯄꯥꯎꯍꯧꯒꯦ ꯈꯜꯂꯒ ꯍꯦꯛꯇ ꯌꯥꯗꯕ ꯍꯦꯛꯇ ꯌꯥꯗꯕ
ꯍꯣꯏ ꯑꯗꯨ ꯅꯥꯏꯗꯁꯨ ꯑꯩꯗꯤ ꯌꯥꯝꯅ ꯊꯥꯏ ꯑꯩꯗꯤ ꯅꯥꯏꯇ ꯁꯨ ꯗꯦꯁꯨ
ꯇꯣꯡꯉꯒ ꯂꯩꯅꯤꯡꯏ
ꯑꯣ
ꯍꯧꯖꯤꯛ ꯍꯧꯖꯤꯛꯁꯦ ꯍꯥꯞꯐ ꯄꯦꯟ ꯍꯥꯞꯐ ꯄꯦꯟ ꯑꯃ ꯁꯦꯠꯂꯦꯗꯅ ꯆꯄꯜ ꯑꯃ ꯇꯣꯡꯉ ꯀ ꯂꯩꯅꯤꯡꯉꯦꯕ
ꯍꯣꯏ ꯌꯥꯝ ꯁꯥꯏꯌꯦ
ꯎꯝ ꯑꯗꯨꯃꯥꯏꯅ ꯂꯩꯔꯗꯤ ꯅꯨꯡꯁꯤꯠ ꯂꯤꯔꯤ ꯂꯤꯔꯤ ꯁꯤꯠꯄ ꯄ ꯖꯒꯥꯗꯒꯥ ꯂꯩꯗꯤ ꯅꯨꯡꯉꯥꯏꯅꯤꯀꯣ
ꯑꯩꯈꯣꯏ ꯆꯄꯜꯅ ꯊꯣꯛꯄ ꯂꯣꯏ ꯂꯣꯏꯅꯃꯛ ꯁꯤꯗ ꯂꯩꯌꯦ
ꯎꯝ
ꯅꯣꯏꯅꯃꯛ ꯆꯄꯜ ꯑꯃ ꯑꯃ ꯄꯨꯔꯛꯑꯦ ꯑꯗꯨꯅ ꯑꯩꯈꯣꯏꯗꯤ ꯂꯣꯏꯅꯃꯛ ꯆꯄꯜꯅ ꯊꯧꯔꯤꯌꯦ ꯎꯝ
ꯑꯩꯗꯤ ꯄꯨꯔꯛꯍꯧꯗ꯭ꯔꯦ ꯆꯄꯜꯗꯨꯁꯨ ꯍꯥꯞꯀꯦ ꯈꯜꯂꯝꯕꯅꯦ ꯑꯗꯨꯝ ꯊꯕꯛ ꯌꯥꯝꯃꯟꯕꯩ ꯍꯣꯕꯦ ꯍꯣꯕꯦ ꯇꯧꯕꯗ ꯀꯥꯎꯔꯝꯃꯦ
ꯑꯗꯨꯅꯦ
ꯅꯪꯗꯤ ꯃꯁꯛꯁꯨ ꯌꯥꯝ ꯐꯖꯩꯌꯦ ꯃꯁꯝꯁꯨ ꯌꯥꯝ ꯐꯖꯩꯌꯦ ꯂꯣꯏꯅ ꯐꯖꯩꯌꯦ
ꯑꯦ ꯅꯪꯁꯨ ꯆꯞ ꯃꯥꯟꯅꯅꯦ ꯅꯪꯗꯨ ꯅꯁꯛꯗꯨ ꯌꯥꯝ ꯐꯖꯩ ꯑꯗꯣ ꯐꯤꯀꯔꯒꯨꯝꯕ ꯑꯗꯨꯒꯨꯝꯕꯁꯨ ꯅꯪꯗꯤ ꯌꯥꯝ ꯉꯟꯅꯨ ꯐꯖꯔꯦ ꯅꯪꯗꯤ
ꯑꯩꯗꯤ ꯐꯖꯗꯦꯍꯦ
ꯐꯖꯔꯦ ꯅꯪꯗꯤ
ꯅꯪ ꯅꯣꯡꯃꯗ ꯏꯁꯤꯡ ꯂꯤꯇꯔ ꯀꯌꯥ ꯊꯛꯄꯅꯣ
ꯑꯩꯗꯤ ꯅꯨꯃꯤꯠ ꯑꯃꯥꯗꯀꯣ ꯌꯥꯝ ꯌꯥꯝ ꯊꯛꯑꯦ ꯐꯈ꯭ꯔꯒꯗ ꯊꯥꯔꯁꯨꯀꯣ ꯎꯝ ꯀꯔꯤꯔꯣ ꯂꯤꯛ ꯂꯤꯇꯔ ꯑꯅꯤ ꯑꯍꯨꯝ ꯅꯨꯃꯤꯠ ꯑꯃꯥꯗ ꯑꯅꯤ ꯑꯍꯨꯝꯁꯨ ꯑꯩꯁꯨ ꯐꯥꯏꯌꯦ
ꯑꯩꯗꯤ ꯉꯝꯗꯦ ꯂꯤꯇꯔ ꯑꯩꯅ ꯊꯛꯀꯦꯅ ꯊꯛꯄꯗ ꯂꯤꯇꯔ ꯑꯃꯈꯛꯅꯤ
ꯎꯝ ꯑꯩꯗꯤ ꯑꯍꯨꯝ ꯃꯔꯤꯁꯨ ꯊꯥꯞꯄꯦ
ꯊꯛꯄ ꯉꯝꯃꯥꯗꯤ ꯌꯥꯝ ꯍꯔꯥꯎꯒꯅꯤ
ꯅꯪꯁꯨ ꯏꯁꯤꯡꯗꯨ ꯌꯥꯝꯅ ꯊꯥꯛꯎꯀꯣ
ꯑꯩꯖꯨ ꯊꯛꯀꯦ ꯇꯧꯕꯅꯤ
ꯍꯣꯏ ꯑꯗꯣ ꯆꯥꯛꯒꯨꯝꯕ ꯑꯁꯤꯀꯨꯝꯕꯁꯨ ꯐꯖꯅ ꯆꯥꯔꯣ ꯅꯠꯇ꯭ꯔꯗꯤ ꯅꯪꯗꯤ ꯁꯤꯆꯨꯋꯦꯁꯟꯗꯨꯀꯣ
ꯆꯥꯛꯁꯨ ꯆꯥꯡ ꯅꯥꯏꯅ ꯆꯥꯗꯕꯀꯣ ꯑꯗꯨꯒꯤꯅꯦ ꯆꯥꯛꯁꯨ ꯁꯨꯄꯔꯐꯥꯏꯟ ꯉꯥꯛꯇꯅꯤꯅ ꯚꯤꯇꯥꯃꯤꯟꯁꯨ ꯂꯩꯇꯦꯗꯅ
ꯍꯣꯏ ꯍꯣꯏ ꯁꯨꯄꯔꯐꯥꯏꯟꯗꯨ ꯍꯧꯖꯤꯛ ꯆꯠ ꯍꯧꯖꯤꯛ ꯆꯠꯈ꯭ꯔꯁꯨ ꯅꯍꯥꯟ ꯇꯥꯟ ꯂꯩꯔꯗꯤ ꯎꯝ ꯑꯃꯨꯛꯀ ꯆꯥꯛ ꯂꯝꯃꯦꯀꯣ
ꯎꯝ ꯃꯥꯅꯦ ꯁꯨꯄꯔ ꯐꯥꯏꯟ ꯅꯤꯅꯥ ꯀꯨꯏꯅ ꯆꯠꯇꯦꯕ ꯄꯨꯛꯇꯣ
ꯍꯣꯏ ꯊꯨ ꯊꯨꯅꯥ ꯗꯥꯏꯖꯦꯁꯠ ꯇꯧꯑꯦ
ꯑꯩꯗꯤ ꯋꯥꯔꯦ ꯌꯨꯝꯗ ꯆꯠꯅꯤꯡꯉꯦ ꯍꯧꯖꯤꯛꯁꯨ
ꯑꯣ ꯅꯈꯣꯏꯗꯤ ꯁꯨ ꯁꯨꯇꯤ ꯂꯩꯕ꯭ꯔꯣ
ꯑꯩꯈꯣꯏ ꯁꯨꯇꯤꯗꯣ ꯑꯥꯒꯁꯇ ꯁꯨꯇꯤ ꯂꯩꯔꯅꯤ
ꯑꯣ ꯅꯪ ꯉꯁꯤ ꯀꯣꯔꯁ ꯂꯣꯏꯔꯗꯤ ꯀꯗꯤꯗ ꯆꯠꯈꯤꯅꯤ
ꯑꯩꯗꯤ ꯎꯝ
ꯀꯗꯩꯗꯅꯣ ꯊꯕꯥ ꯇꯧꯒꯦ ꯅꯨꯡꯉꯥꯏꯔꯦꯍꯦ ꯑꯁꯤ ꯄꯨꯔꯒ ꯑꯗꯨꯒ ꯆꯠꯂꯣ ꯑꯩꯁꯨ ꯆꯠꯅꯤꯡꯉ ꯑꯗꯨꯅꯦ ꯑꯩꯁꯨ ꯄꯨꯔꯛꯑꯣ ꯑꯗꯣ ꯅꯪ ꯅꯪ ꯅꯪꯉꯣꯟꯗ ꯆꯠꯂꯣ
ꯑꯗꯨꯅꯦ ꯑꯩꯒ ꯆꯠꯃꯤꯟꯅꯈ꯭ꯔꯁꯦꯀꯣ
ꯍꯣꯏ ꯍꯣꯏ ꯑꯗꯨꯃꯥꯏꯅ ꯆꯠꯁꯤꯀꯣ
ꯆꯠꯁꯦ
ꯍꯣꯏ ꯍꯣꯏ
ꯍꯣꯏ ꯍꯣꯏ
ꯊꯕꯛ ꯇꯧꯒꯦꯗꯣ
ꯎꯝ ꯊꯕꯛ ꯇꯧꯅꯕ ꯇꯧꯁꯦ ꯑꯥ ꯃꯞꯄꯥꯟꯗ ꯗꯨꯕꯥꯏꯔꯣꯝꯗꯀꯣ
ꯍꯣꯏ ꯍꯣꯏ ꯑꯗꯨꯒ ꯅꯪꯒꯤ ꯌꯨꯝꯗ ꯃꯤ ꯀꯌꯥ ꯂꯩꯌꯦ
ꯍꯥꯥ
ꯌꯨꯝꯗ ꯃꯤ ꯀꯌꯥ ꯂꯩꯌꯦ
ꯑꯩꯈꯣꯏ ꯌꯨꯝꯗ ꯃꯤ ꯑꯥ ꯃꯉꯥ ꯃꯉꯥ ꯍꯧꯖꯤꯛ ꯍꯧꯖꯤꯛꯇꯤ ꯃꯉꯥ ꯂꯩꯌꯦ ꯑꯩꯈꯣꯏ ꯕꯕꯣꯛꯀ ꯄꯨꯄꯨꯗꯣ ꯑꯩꯈꯣꯏ ꯀꯀꯥ ꯍꯣꯏꯅ ꯃꯣꯏꯅ ꯄꯨꯂꯞ ꯆꯥꯃꯤꯟꯅꯈ꯭ꯔꯦꯕ ꯑꯗꯨꯒꯤ ꯍꯥꯟꯅꯗꯤ ꯑꯩꯈꯣꯏꯗ ꯑꯃꯨꯛ ꯂꯩꯌꯦ ꯑꯗꯨꯒ ꯑ ꯃꯣꯏꯗ ꯑꯃꯨꯛ ꯆꯥꯔꯦ ꯑꯗꯨꯒꯤ ꯑꯗꯨꯃꯥꯏꯅ ꯇꯧꯕꯒꯤꯅꯦ
ꯎꯝ ꯅꯨꯄꯤ ꯀꯌꯥ ꯂꯌꯦ ꯅꯨꯄꯥ ꯀꯌꯥ ꯂꯩꯌꯦ ꯍꯣꯏ ꯍꯣꯏ ꯌꯨꯅꯥꯝ ꯅꯨꯄꯤ ꯀꯌꯥ ꯂꯩꯌꯦ
ꯅꯪꯗꯤ ꯀꯣꯇꯟꯒꯨꯝꯕꯗꯣ ꯀꯣꯇꯟꯒꯨꯝꯕ ꯐꯤꯗꯣ ꯄꯥꯝꯗ꯭ꯔꯣ ꯐꯅꯦꯛꯇꯣ
ꯄꯥꯝꯃꯦ ꯑꯦ ꯍꯨꯖꯤꯛ ꯀꯥꯟꯗꯨ
ꯆꯅꯤ ꯂꯨꯄꯥ ꯆꯅꯤꯒꯃꯨꯛ ꯄꯤꯕꯗꯣ
ꯍꯣꯏ ꯍꯣꯏ ꯍꯣꯏ ꯄꯥꯝꯃꯦ ꯑꯗꯨꯁꯨ
ꯑꯁ ꯑꯩ ꯑꯗꯨ ꯄꯥꯝꯃꯦ ꯂꯩꯅꯤꯡꯉꯦ ꯄꯩꯁꯥ ꯌꯥꯝ ꯄꯥꯝꯃꯦ ꯑꯗꯨꯗꯨꯅ ꯂꯩ ꯈꯔ ꯂꯩꯔꯗꯤ ꯂꯩꯒꯦ ꯇꯧꯕꯅꯤ
ꯈꯜꯂꯦꯗ ꯑꯁꯤꯗꯅ ꯄꯥꯏꯔꯒ ꯄꯥꯏꯔꯣꯀꯣ
ꯃꯆꯨ ꯐꯖ ꯐꯖꯕ ꯂꯩꯒꯦ ꯎꯝ
ꯅꯪꯅ ꯐꯖꯕ ꯑꯃ ꯂꯩꯕꯤꯔꯣ
ꯍꯣꯏ ꯍꯣꯏꯅ ꯂꯩꯕꯤꯒꯦ ꯅꯪ ꯅꯪꯒꯤꯗꯣ
ꯎꯝ ꯃꯆꯨꯗꯣ ꯌꯥꯝꯅ ꯏꯪꯕ ꯌꯥꯝꯅ ꯀꯨꯜ ꯑꯣꯏꯕ ꯃꯆꯨ ꯂꯩꯕꯤꯌꯨ
ꯑꯣ ꯍꯣꯏ ꯍꯣꯏ ꯂꯩꯕꯤꯒꯦ ꯑꯗꯨꯗꯤ ꯑꯅꯤ ꯄꯥꯝꯕ꯭ꯔꯣ ꯑꯅꯤ ꯄꯥꯝꯕꯤꯁꯤꯗꯤ ꯍꯥꯏꯔꯤꯕꯅ ꯑꯃꯈꯛ ꯌꯥꯔꯔ ꯍꯣꯏ ꯍꯣꯏ ꯑꯗꯨ ꯑꯗꯨꯗꯤ ꯑꯅ ꯂꯦꯝꯕꯤꯒꯦꯀꯣ